ꯍꯥ
ꯍꯜꯂꯣ
ꯑ ꯇꯥꯏꯀꯣ
ꯑꯣꯏꯌꯦ
ꯑꯣ ꯆꯛ ꯆꯥꯔꯕꯣ
ꯁꯛꯆꯥꯔꯦ ꯍꯣꯏꯌꯦ
ꯑꯣ ꯀꯔꯤ ꯍꯦꯟꯖꯥꯡ ꯆꯥꯔꯤꯅꯣ ꯉꯁꯤꯗꯤ
ꯉꯁꯤ ꯌꯦꯟ ꯌꯦꯟ ꯊꯣꯡꯔꯒ ꯆꯥꯏꯌꯦ
ꯑꯣ ꯌꯥꯝ ꯐꯥꯏꯌꯦꯅ
ꯎꯝ ꯐꯩꯌꯦ ꯍꯥꯏꯕ ꯇꯥꯔꯦ
ꯑꯣ ꯍꯥꯎꯒꯅꯦ
ꯍꯣꯏ ꯍꯥꯎꯕ ꯍꯥꯎꯕꯗ ꯌꯥꯎꯋꯦ ꯌꯦꯟꯁꯨ
ꯍꯣꯏ ꯍꯣꯏ ꯌꯥꯎꯈ꯭ꯔꯦ ꯅꯥꯄꯤꯒꯨꯝꯕ ꯆꯥꯕ ꯁꯔꯨꯛꯇꯤ ꯐꯩꯌꯦꯅ ꯑꯗꯨꯅ
ꯃꯥꯅꯦ ꯃꯥꯅꯦ
ꯑꯁꯤꯗꯤ ꯀꯔꯤ ꯇꯧꯔꯤꯅꯣ ꯀꯔꯤ ꯇꯧꯔꯒ ꯂꯩꯔꯤꯅꯣ
ꯉꯁꯤꯗꯤ ꯀꯔꯤꯁꯨ ꯁꯨ ꯇꯧ ꯉ ꯉꯁꯥꯏ ꯁ ꯊꯕꯛ ꯑꯃ ꯇꯧꯕꯅꯦ
ꯑꯧꯑꯣ ꯄ꯭ꯔꯣꯗꯛꯗꯤꯚ ꯗꯦ ꯇꯧꯔꯣ
ꯎ
ꯉꯁꯥꯏꯗꯣ ꯊꯕꯛ ꯇꯧꯕ ꯑꯗꯨꯒ ꯏꯚꯤꯅꯤꯡ ꯀꯛꯆꯤꯡ ꯊꯧꯕꯀꯣ
ꯍꯣꯏ
ꯑꯗꯨꯅꯤꯗ
ꯍꯣꯔꯦꯟ ꯕꯣꯜ ꯌꯦꯡꯗꯣꯏꯔ ꯅꯪꯁꯨ
ꯍꯨꯔꯦꯟ ꯌꯦꯡꯅꯤ ꯍꯨꯔꯦꯟ
ꯑꯣ ꯑꯣ ꯇꯥꯏꯌꯦ ꯐꯖꯅ ꯌꯦꯡꯉꯣ ꯀꯅꯥꯕꯨ ꯁꯞꯄꯣꯔꯠ ꯇꯧꯔꯅꯤ ꯉꯁꯤꯗꯤ
ꯉꯁꯤꯗꯣ ꯑꯩꯒꯤ ꯁꯞꯄꯣꯔꯇꯔ ꯁꯥꯟꯅꯩꯌꯦꯅꯦ
ꯀꯅꯥ
ꯑꯩꯁꯦ ꯁꯞꯄꯣꯔꯠ ꯇꯧꯕꯗꯣ ꯐ꯭ꯔꯥꯟꯁꯈꯣꯏꯅꯦ
ꯑꯣ ꯐꯥꯔꯦꯅꯦ ꯑꯩꯗꯤ ꯁ꯭ꯄꯦꯟꯅꯦ
ꯑꯁ ꯅꯨꯡꯁꯤꯍꯦ ꯑꯗꯨꯗꯤ ꯅꯪꯕꯨ
ꯑꯩꯗꯤ ꯅꯪꯕꯨ ꯍꯥꯟꯅ ꯅꯨꯡꯁꯤꯌꯦ ꯈꯟꯕꯅꯦ
ꯑ ꯑꯗꯨ ꯅꯨꯡꯁꯤꯌꯦ ꯅꯪꯕꯣ
ꯎꯝ ꯉꯁꯤꯗꯒꯤ ꯊꯧꯕ ꯇꯥꯔꯦ ꯁꯤꯗꯒꯤ ꯊꯣꯛꯄ ꯇꯥꯔꯦ ꯑꯗꯨꯒ ꯅ ꯉꯁꯤꯅ ꯑꯔꯣꯏꯕ ꯑꯣꯏꯗꯧ ꯃꯥꯜꯂꯦ
ꯇꯣ ꯑꯦꯁꯨ ꯌꯦꯡꯉꯁꯦ ꯕꯣꯜꯇꯤ ꯗꯥꯎꯁꯨ ꯌꯥꯎꯕꯅꯦ ꯍꯥꯏꯕꯅꯦ ꯍꯥꯏꯕꯁꯤꯡꯅ ꯃꯣꯏ ꯍꯥꯏꯕꯈꯛꯅ ꯀꯥꯕꯁꯨ ꯅꯠꯇꯦꯗ
ꯑꯁꯤꯗꯣ ꯃꯣꯏ ꯁꯤꯔꯦ ꯑꯗꯨꯗ ꯃꯣꯏꯅ ꯑꯃꯨꯛ ꯁꯅꯥ ꯑꯗꯨꯗꯣ ꯑꯥ꯭ꯐꯇꯔ ꯐꯣꯔ ꯌꯔꯁꯇꯀꯣ
ꯑ
ꯑꯥ꯭ꯐꯇꯔ ꯐꯣꯔ ꯌꯔꯁꯅꯦ ꯅꯪꯅ ꯑꯃꯨꯛ ꯌꯦꯡꯒꯗꯧꯕꯗꯣ ꯃꯣꯏꯕꯨ
ꯎꯝ
ꯀꯨꯏꯕꯗꯤ ꯀꯨꯏ ꯀꯨꯏꯕꯗꯤ ꯀꯨꯏꯍꯦ ꯅꯪ ꯉꯥꯏꯒꯗꯧꯕꯗꯣ
ꯍꯣꯏ ꯀꯨꯏꯔꯦ
ꯀꯨꯏꯔꯅꯤꯕꯀꯣ
ꯎꯝ ꯍꯣꯏ ꯑꯩ ꯉꯁꯤ ꯑꯦꯁꯄꯦꯟ ꯑꯣꯏꯔꯦꯅꯦ ꯉꯁꯤꯗꯤ ꯀꯔꯤ
ꯀꯔꯤ ꯆꯔꯒ
ꯑꯩꯔꯣ
ꯎꯝ
ꯆꯥꯛ ꯆꯥꯔꯦ ꯉꯁꯤꯗꯤ ꯉꯥ ꯑꯣꯏꯅ ꯆꯥꯑꯦ
ꯍꯧꯖꯤꯛ ꯀꯔꯤ ꯇꯧꯔꯒ ꯂꯩꯕꯅꯣ
ꯎꯝ ꯍꯧꯖꯤꯛꯇꯤ ꯀꯔꯤꯝꯇ ꯇꯥꯎꯗꯦꯗ ꯑꯗꯨꯝ ꯐꯥꯝꯔꯒ ꯂꯥꯛꯑꯦ ꯑꯁ ꯉꯁꯤ ꯌꯥꯝ ꯋꯥꯔꯦ
ꯉ ꯆꯥꯏꯕ ꯉꯁꯤ
ꯍꯣꯏ ꯉꯥ ꯆꯥꯏ ꯀꯔꯤ
ꯅꯊꯟꯇ ꯆꯥꯕ꯭ꯔꯣ ꯉꯥ
ꯑꯣ ꯅꯠꯇꯦ ꯑꯩꯈꯣꯏ ꯃꯤ ꯃꯌꯥꯝ ꯌꯨꯝ ꯅꯦꯅꯦꯅ ꯊꯣꯡꯕ ꯅꯦꯅꯦꯒꯤ ꯌꯨꯝꯗ ꯑꯩꯈꯣꯏ ꯆꯥꯔꯒ ꯍꯜꯂꯛꯄꯅꯦ ꯍꯧꯖꯤꯛꯅ ꯂꯥꯛꯄꯗ ꯉꯥꯏꯔꯦ ꯅꯠꯇꯦ ꯏꯅꯥꯎ ꯅꯨꯄꯥꯒ ꯂꯩꯌꯦ ꯑꯗꯨꯒ ꯉꯁꯤꯗꯤ ꯑꯩꯈꯣꯏ ꯄꯨꯂꯞ ꯆꯠꯂꯤꯅꯤꯅꯦ ꯑꯩꯈꯣꯏꯒꯤ ꯌꯨꯝꯗꯀꯣ
ꯅꯨꯄꯤ ꯑꯃꯅꯦ ꯅꯨꯄꯤ ꯑꯃꯗ ꯅꯨꯄꯤ ꯑꯃꯗꯤ ꯁꯨꯃꯥꯏꯅ ꯍꯥꯏꯕꯅꯦ ꯃꯥ ꯃꯊꯟꯇ ꯂꯩꯌꯦ ꯑꯗꯨꯒ ꯀꯣꯆꯤꯡꯒꯨꯝꯕ ꯌꯧꯕ ꯑꯗꯨꯒ ꯑꯦꯛꯖꯥꯝ ꯊꯥꯒꯅꯦ ꯄ꯭ꯔꯤꯄꯦꯔꯦꯁꯟ ꯇꯧꯔꯒ ꯂꯩ ꯍꯥꯏꯕꯅꯤ ꯑꯗꯨꯅ ꯑꯗꯨ ꯅꯨꯄꯤꯗꯣ ꯅꯪ ꯅꯠꯗ꯭ꯔꯣ
ꯑ ꯏꯊꯥꯟꯇ ꯅꯠꯇꯦ ꯑꯩꯗꯤ ꯏꯅꯥꯎ ꯅꯨꯄꯥꯒ ꯂꯩꯌꯦ ꯑꯗꯨ ꯀꯣꯆꯤꯡ ꯍꯣꯏ ꯂꯥꯎꯗꯤ ꯂꯥꯎꯋꯦ ꯂꯣꯏꯔꯦ ꯑꯩꯗꯤ ꯑꯦꯛꯖꯥꯝꯁꯨ ꯊꯥꯒꯦꯅ ꯂꯥꯏꯕꯅꯦ ꯇꯣꯉꯥꯟꯕ ꯑꯣꯏꯔꯝꯅꯤꯗ ꯑꯗꯨꯗꯤ
ꯕꯦꯡꯒꯤꯁꯨ ꯅꯪ ꯁꯇꯔꯗꯦꯗ ꯐ꯭ꯔꯥꯏꯗꯦꯗ ꯊꯥꯏ ꯍꯥꯏꯌꯦ
ꯑ ꯍꯣꯏ ꯍꯣꯏ ꯍꯣꯏ ꯍꯣꯏ ꯆꯨꯝꯃꯦ ꯆꯨꯝꯃꯦ
ꯑꯗꯨꯒ ꯑꯩꯈꯣꯏ ꯆꯠꯂꯤꯒꯦ ꯍꯟꯗꯦꯛ ꯍꯣꯡꯅ ꯍꯥꯏꯌꯦ
ꯈꯨꯝꯕꯨꯗꯤ ꯈꯨꯝꯃꯦ ꯑꯗꯨꯒ ꯂꯥꯟꯕ ꯈꯛꯇ ꯑꯣꯏꯒꯅꯤꯌꯦ ꯑꯗꯨ ꯊꯥꯖꯗꯦ ꯑꯩꯁꯨ ꯊꯋꯥꯏ ꯌꯥꯎꯗꯦ ꯍꯣꯏ ꯊꯋꯥꯏ ꯌꯥꯎꯅ ꯊꯥꯕꯁꯨ ꯅꯠꯇꯦ ꯑꯗꯨꯒꯤ ꯑꯦꯛꯖꯥꯝꯗꯤ ꯑꯩꯗꯤ ꯄꯥꯝꯗꯦ ꯁꯖꯠꯖꯗꯦ ꯑꯗꯨꯒꯤ ꯑꯦꯛꯖꯥꯝꯔꯣ
ꯑꯗꯨ ꯅꯨꯄꯤꯗꯣ ꯅꯪꯅꯦꯕꯀꯣ
ꯍꯣꯏ ꯍꯣꯏ ꯆꯨꯝꯃꯦ ꯃꯥꯅꯦ
ꯑꯣ ꯑꯩ ꯅꯪꯕꯨꯅꯦ ꯑꯩꯁꯦ ꯊꯦꯡꯅꯕ ꯅꯪ ꯐꯥꯔꯁ ꯄꯣꯏ ꯑꯣꯏꯅ ꯊꯦꯡꯅꯑꯌꯦꯕ ꯍꯟꯗ꯭ꯔꯦꯠ
ꯍꯣꯏ ꯍꯣꯏ
ꯅꯪꯅ ꯐꯥꯔꯁ ꯑꯣꯏꯌꯦꯕꯀꯣ ꯑꯩ ꯑꯗꯨꯒꯨꯝꯕ ꯊꯦꯡꯅꯕꯗꯣ
ꯍꯣꯏ ꯍꯣꯏ ꯑꯗꯨ ꯑꯣꯏꯔꯁꯨ ꯑꯗꯨꯝ ꯐꯕ ꯅꯠꯇꯦꯗ ꯑꯩꯅ ꯊꯋꯥꯏ ꯌꯥꯎꯗꯕꯒꯤ ꯑꯗꯨꯝ ꯇꯥꯎꯕꯅꯦ ꯊꯋꯥꯏ ꯌꯥꯎꯔꯗꯤ ꯑꯩꯁꯨ ꯁꯨꯃꯥꯏꯅ ꯇꯧꫪꯦ ꯀꯤꯔꯒ ꯂꯩꯒꯅꯤ ꯑꯩꯁꯦ ꯀꯔꯤ ꯍꯥꯏꯁꯤꯔꯥ ꯑꯩꯅ ꯌꯥꯝ ꯏꯝꯄꯣꯔꯇꯦꯟ ꯑꯣꯏꯅ ꯊꯝꯗꯕ ꯒꯤꯀꯣ ꯑꯗꯨꯝ ꯊꯥꯕꯅꯦ ꯅꯠꯇ꯭ꯔꯗꯤ ꯑꯩꯁꯨ ꯁꯨꯃꯥꯏꯅ ꯀꯔꯤ ꯍꯥꯏꯁꯤꯔꯥ ꯍꯟꯗ꯭ꯔꯦꯗꯀ ꯊꯥꯔꯨꯔꯦ ꯀꯣꯏꯁꯟꯁꯤꯡꯗꯣ ꯁꯨꯃꯥꯏꯅ ꯇꯧꯔꯔꯣꯏ
ꯑꯍꯥꯏ ꯍꯥꯏꯕꯒꯤ ꯑꯣꯏꯔꯝꯅꯤꯗ ꯅꯪꯗꯤ
ꯇꯔꯦꯠ
ꯃꯔꯤꯛ ꯍꯥꯏꯕꯒꯤ ꯑꯣꯏꯔꯝꯃꯤꯕ ꯍꯟꯗ꯭ꯔꯦꯠꯗꯒꯤ ꯍꯟꯗꯦꯛ
ꯅꯠꯇꯦ ꯂꯥꯏꯔꯤꯛ ꯍꯥꯏꯕ ꯅꯠꯇꯦ ꯂꯥꯏꯔꯤꯛ ꯄꯥꯗꯨꯁꯨ ꯀꯨꯏꯔꯦ ꯊꯥ ꯑꯃ ꯁꯨꯒꯗꯧꯔꯦ ꯕꯣꯜ ꯍꯦꯛ ꯍꯧꯎꯔꯛꯄꯗꯒꯤ ꯂꯥꯏꯔꯛꯀ ꯄꯥꯕ ꯍꯥꯎꯗ꯭ꯔꯦ ꯑꯩꯁꯦ
ꯑ ꯁꯤ ꯎꯝ
ꯍꯣ ꯑꯣꯏꯔ ꯀꯅꯥ ꯄꯥꯕ ꯑꯃꯨ ꯀ ꯍꯥꯎꯗꯣꯏꯅꯤ
ꯅꯠꯇꯦ ꯑ ꯋꯥꯃ ꯍꯪꯒꯦ
ꯍꯣꯏ ꯍꯣꯏ ꯍꯥꯎ
ꯁꯤ ꯏꯝꯐꯥꯜꯗꯀꯣ
ꯍꯣꯏ ꯍꯣꯏ
ꯖꯂꯦꯔꯥꯎ ꯖꯂꯦꯔꯥꯎ ꯁꯇꯨꯗꯦꯟꯅꯤꯟ ꯍꯥꯏꯕ ꯇꯥꯔꯦ ꯃꯣꯏꯅ ꯏꯁꯄꯣꯟꯁꯣ ꯇꯧꯕ ꯀꯣꯆꯤꯡ ꯑꯃ ꯐ꯭ꯔꯤ ꯑꯣꯏꯅ ꯍꯥꯡꯅꯒꯂꯑꯦ ꯍꯥꯏꯔꯦ
ꯁꯤ ꯏꯝꯐꯥꯜꯗꯅꯦ
ꯑꯗꯨꯁꯨ ꯏꯝꯐꯥꯜꯗꯁꯨ ꯂꯩꯌꯦ ꯍꯥꯏꯌꯦꯦ
ꯑꯣ ꯈꯪꯍꯥꯎꯗꯦ ꯑꯩꯗꯤ ꯈꯪꯍꯥꯎꯗꯦ ꯑꯗꯨꯕꯨꯗꯤ ꯉꯁꯤꯅ ꯑꯍꯥꯟꯕꯅꯦ ꯁꯤ ꯇꯥꯕꯗꯤ ꯇꯥꯕꯁꯦ
ꯅꯣꯏꯒꯤ ꯃꯤ ꯌꯥꯝ ꯌꯧꯋꯦ ꯍꯥꯏꯌꯦꯕꯀꯣ
ꯍ ꯍꯣꯏ
ꯃꯤꯁꯦ ꯃꯤꯁꯦ ꯍꯧꯖꯤꯛꯁꯦ ꯁꯦꯚꯦꯟꯇꯤ ꯊ꯭ꯔꯤ ꯁꯚꯦꯟꯇꯤ ꯐꯣꯔ ꯂꯩꯌꯦ ꯍꯥꯏ ꯑꯗꯨ ꯁꯤꯠꯇꯠꯇꯣ ꯈꯔ ꯍꯥꯡꯕꯂꯦ ꯍꯥꯏꯕ
ꯑꯣ ꯑꯩꯁꯨ ꯑꯩ ꯑꯩ ꯈꯪꯗꯦ ꯑꯗꯨꯕꯨꯗꯤ ꯉꯁꯤꯅ ꯑꯍꯥꯟꯕ ꯇꯥꯏꯌꯦ ꯁꯤꯃ
ꯑꯁ ꯑꯗꯨꯗꯣ ꯂꯩꯗꯣ ꯊꯥꯔꯣꯟꯒꯤ ꯑꯗꯨꯁꯨ ꯊꯥꯔꯣꯟꯗꯒꯤ ꯈꯔ ꯑꯩ
ꯑꯣ ꯑꯣ ꯑꯣ ꯑꯩꯈꯣꯏꯒꯤ ꯏꯃꯥꯟꯅꯕꯤꯁꯤꯡꯗ ꯍꯥꯡꯉꯛꯀꯦ ꯑꯩꯁꯦ ꯁꯤꯅ ꯉꯁꯤꯅ ꯑꯍꯥꯟꯕ ꯑꯣꯏꯅ ꯇꯥꯏ ꯁꯤ
ꯑꯗꯨꯒꯨꯝꯕ ꯑꯗꯨꯒꯨꯝꯕ ꯅꯣꯇꯤꯐꯤꯀꯦꯁꯟ ꯑ ꯊꯦꯡꯅꯕ꯭ꯔꯣ ꯅꯟꯗꯨ ꯖꯨꯟ ꯖꯨꯟ ꯖꯨ ꯖꯨꯟꯗ ꯃꯂꯦ ꯖꯨꯟꯟ ꯑꯣ ꯑꯗꯨ ꯑꯩꯗꯤ ꯅꯣꯇꯤꯐꯤꯀꯦꯁꯟꯗꯤ ꯑꯩ ꯊꯦꯡꯅꯕꯀꯣ
ꯑꯣ ꯍꯣꯏ
ꯑꯗꯨꯝ ꯃꯣꯏꯅ ꯍꯥꯏꯕꯗꯤ ꯁꯤ ꯑꯁꯤ ꯇꯝꯄꯥꯛ ꯍꯥꯏꯕ ꯇꯥꯔꯦ ꯁꯤ ꯏꯝꯐꯥꯜꯗꯗꯤ ꯂꯣꯀꯦꯁꯟ ꯕꯗꯣ ꯑꯥ ꯍꯧꯔꯗꯤ ꯂꯩꯌꯦꯕ
ꯑꯣ ꯑꯣ ꯅꯪꯁꯨ ꯌꯥꯎꯅꯤꯡꯕ꯭ꯔꯦꯅꯦ ꯑꯗꯨꯗ
ꯍꯥꯏꯔꯣ
ꯍꯣꯏ
ꯑꯩ ꯑꯩꯗꯤ ꯌꯧꯅꯤꯡꯗꯦꯗ
ꯑꯣ
ꯁꯨꯝ ꯍꯣꯏ ꯅꯪ ꯅꯣꯂꯦꯖ ꯂꯩꯕꯦꯜꯅ ꯁꯨꯝ ꯍꯪꯉ ꯋꯥꯅꯤꯗ
ꯑꯣ ꯑꯗꯨꯒꯨꯝꯕꯗꯤ ꯑꯩ ꯇꯥꯗꯦ ꯑꯇꯣꯞꯄꯗ ꯑꯩꯗꯤ ꯆꯤꯡ ꯂꯥꯎꯔꯨ ꯄ꯭ꯔꯥꯏꯚꯦꯠꯇ ꯀꯣ
ꯑꯣ ꯑꯗꯨ ꯃꯣꯢꯅ ꯇꯧꯕꯗꯣ ꯑꯗꯨꯝ ꯃꯣꯏꯅ ꯇꯧꯕꯗꯣ ꯑꯣꯖꯥ ꯑꯩꯈꯣꯏꯗꯣ ꯍꯥꯏꯌꯦꯡ ꯇꯧꯋꯦ ꯍꯥꯏꯌꯦꯕ
ꯑꯣ ꯍꯣꯏ
ꯅꯨꯃꯤꯠ ꯑꯃ ꯑꯃꯒꯤ ꯁꯦꯂꯔꯤ ꯄꯤꯔꯤꯕ ꯀꯣ
ꯍꯣꯏ ꯍꯣꯏ
ꯃꯣꯏ ꯍꯥꯏꯌꯦꯕ
ꯅꯗꯤꯦ ꯀꯣꯆꯤꯡ ꯂꯣ ꯑꯣꯏꯔꯕꯔꯕꯣ
ꯀꯣꯆꯤꯡ ꯀꯣꯆꯤꯡ ꯂꯣꯏꯔꯦ ꯑꯩꯗꯤ ꯍꯣꯏ
ꯑꯣ ꯑꯗꯨꯩꯒ ꯌꯥꯝ ꯀꯟꯅ ꯄꯥꯔꯝꯅꯦꯕꯁꯨ ꯅꯪ ꯌꯥꯝ ꯄꯥꯛꯅ ꯌꯦꯡꯗꯦ ꯍꯥꯏꯇꯥꯔꯦ
ꯑꯥ ꯂꯥꯏꯔꯤ ꯄꯥꯗꯕ ꯀꯨꯏꯔꯦ ꯑꯩꯁꯨ
ꯎꯝ ꯑꯗꯣ ꯅꯪ ꯑꯦꯁ ꯑꯦꯁ ꯁꯤ ꯊꯥꯏꯌꯦꯀꯣ
ꯁꯤꯁꯤ ꯆ ꯊꯥꯑ ꯍꯌꯦꯦ
ꯑꯣꯏ ꯀꯔꯤ ꯀꯔꯤ ꯕꯨꯛ ꯄꯥꯕ꯭ꯔꯅꯣ ꯑꯦꯁ ꯑꯦꯁ ꯁꯤ ꯊꯥꯕꯗꯣ
ꯑꯦꯁ ꯑꯥꯦꯁꯁꯤꯒꯤꯗꯣ ꯔꯤꯖꯅꯤꯡꯕꯨ ꯑꯃ ꯂꯩꯕꯅꯤ
ꯐꯥꯕ꯭ꯔꯥ ꯍꯥꯏꯕꯗꯤ ꯑꯥꯎꯊꯔꯗꯣ ꯍꯣꯏ
ꯔꯤꯖꯅꯤꯡꯗꯣ ꯀꯔꯤꯅꯣꯅ ꯑꯃ ꯂꯩꯕꯗꯤ ꯂꯩꯕꯅꯤ ꯑꯩ ꯀꯥꯎꯔꯦꯅꯦ ꯃꯤꯅꯤꯡ ꯑꯗꯨꯒꯤ ꯃꯤꯡꯗꯣ ꯀꯔꯤ ꯍꯥꯏꯕꯅꯣꯅꯦ
ꯑꯣ
ꯑꯣꯊꯣꯔꯗꯣ ꯀꯅꯥꯅꯣ ꯑꯩꯗꯤ ꯔꯤꯖꯅꯤꯡꯗꯣ ꯑꯃ ꯌꯥꯝ ꯄꯣꯄꯨꯂꯔ ꯑꯣꯏꯕꯅꯦ ꯑꯁ ꯀꯔꯤ ꯍꯥꯏꯕꯖꯥꯠꯅꯣ ꯀꯩꯅꯣꯃꯥꯒꯤ ꯑꯣꯊꯔꯗꯣꯛ ꯂꯁꯃꯤ ꯀꯥꯟꯗꯤ ꯔꯤꯖꯅꯤꯡꯒꯨꯝꯕ ꯂꯩꯇꯦ ꯂꯩꯕ꯭ꯔꯣꯅꯦ
ꯑꯣ
ꯂꯛꯁꯃꯤꯀꯥꯟꯗꯤ ꯔꯤꯖꯤꯅꯤꯡ ꯒꯨꯝꯃ ꯃꯦꯁ ꯈꯨꯝꯕ ꯂ ꯂꯩꯗꯦꯅꯤ ꯑꯗꯨꯗꯤ ꯏꯟꯗꯤꯌꯝ ꯄꯣꯂꯤꯇꯤꯅꯦꯕ ꯑꯗꯨꯒ ꯖꯤ ꯑꯦꯁ ꯂꯥꯁꯃꯤꯛ ꯀꯥꯏꯝꯁꯨ ꯂꯩꯌꯦ ꯑꯩꯒꯤꯗꯣ ꯏꯟꯗꯤꯌꯟ ꯄꯣꯂꯤꯇꯦ
ꯄꯥꯕ ꯅꯨꯡꯉꯥꯏꯕ꯭ꯔꯥ ꯒꯁ ꯀꯨꯄꯔꯒꯤ
ꯏꯟꯗꯤꯌꯥꯟ ꯄꯣꯂꯤꯇꯤ ꯑꯗꯨꯗꯣ ꯌꯥꯝ ꯕꯥꯁ ꯑꯣꯏꯌꯦꯕ ꯀꯣ ꯌꯥꯝ ꯆꯥꯎꯋꯦꯕ ꯑꯗꯣ ꯔꯣꯡ ꯑꯅꯤꯒꯨꯝꯕ ꯐꯣꯔ ꯇꯥꯏꯝ ꯐꯥꯏꯚ ꯇꯥꯏꯝꯒꯨꯝꯕ ꯊ꯭ꯔꯨꯗꯡ ꯇꯧꯔꯗꯤ ꯑꯗꯨ ꯑꯥꯔꯇꯤꯀꯜꯁꯀꯨꯝꯕꯗꯤ ꯈꯔ ꯚꯔꯥꯠ ꯇꯧ ꯇꯧꯕꯅꯦ ꯑꯗꯨ ꯊꯤꯑꯣꯔꯤꯗꯤ ꯐꯖꯅ ꯒ꯭ꯌꯥꯟ ꯇꯥꯗꯦꯕ ꯏꯁꯇꯦꯃꯦꯟ ꯀꯨꯝꯕꯔ ꯁꯤꯁꯦ ꯁꯇꯦꯠꯃꯦꯟꯒꯨꯝꯕ ꯈꯔ ꯍꯥꯡꯉꯩꯑꯕꯀꯣ
ꯍꯣꯏ ꯍꯣꯏ
ꯇꯨꯗꯣ ꯊ꯭ꯔꯨꯗꯤꯦꯟ ꯇꯧꯔꯒ ꯗꯥꯏꯖꯦꯁ ꯈꯔ ꯇꯧꯔꯗꯤ ꯏꯁꯇꯦꯃꯤꯡ ꯑꯩꯈꯣꯏꯒꯨꯝꯕꯗꯤ ꯑꯗꯨꯝ ꯈꯨꯝꯕ ꯌꯥꯝ ꯂꯥꯏꯅꯦꯕ ꯅꯪꯒꯤ
ꯑꯣ ꯑꯣ ꯅꯪ ꯄꯥꯕ꯭ꯔꯥ ꯑꯗꯨꯒꯤ ꯃꯥꯒꯤꯕꯨꯛ
ꯑꯩ ꯄꯥꯏ
ꯑꯣ ꯄꯥꯌꯦ
ꯍꯣꯏ
ꯑꯣ ꯑꯗꯨꯒ ꯃꯦꯠꯁꯀꯤꯗꯤ ꯀꯅꯥ ꯀꯅꯥꯒꯤ ꯄꯥꯕ꯭ꯔꯥ ꯫
ꯃꯦꯁꯤ ꯗꯤ ꯑꯩꯒꯤ ꯑꯣꯏꯅꯗꯤ ꯐꯤꯜ ꯐ꯭ꯔꯤ ꯇꯨꯂꯥꯟ ꯍꯥꯏꯕ ꯅꯨꯄꯥ ꯑꯃ ꯂꯩꯕꯅꯤ ꯁꯇꯤꯁ ꯍꯥꯏꯕ
ꯑꯣ ꯑꯩ ꯑꯦ ꯌꯨꯇ꯭ꯌꯨꯕꯇ
ꯌꯨꯇ꯭ꯌꯨꯕꯇꯁꯨ ꯂꯩꯕꯅꯤ ꯑꯗꯨ ꯃꯥꯒꯤ ꯕꯨꯛ ꯁꯣ ꯑꯃ ꯂꯩꯕ ꯁꯥꯇꯤꯁꯅ ꯏꯕꯀꯣ ꯅꯪ ꯌꯨꯇꯌꯨꯕ ꯅꯪ ꯌꯨꯇ꯭ꯌꯨꯕꯇ ꯌꯦꯡꯉꯣ ꯂꯩꯕꯅꯦ ꯐꯤꯜ ꯐ꯭ꯔꯤ ꯇꯨꯂꯥꯟ ꯍꯥꯏꯕꯀꯣ ꯑꯗꯨꯗꯣ ꯐꯖꯕꯅꯤ ꯌꯦꯡꯉꯣ ꯕ‌ꯦꯁ ꯄꯨꯔꯥ ꯕꯦꯁꯤꯠ ꯑꯣ ꯋꯤꯗꯥꯎꯠ ꯁꯣꯔꯠꯇ ꯀꯔꯤꯀꯣ ꯍꯥꯏꯕ ꯇꯥꯔꯦ
ꯑꯣ ꯍꯣꯏ
ꯍꯥꯏꯗꯤ ꯑꯗꯨꯗꯣ ꯎꯝ ꯅꯪꯅ
ꯃꯃꯤꯡꯗꯣ ꯑꯃꯨꯛꯀ ꯍꯥꯏꯕꯤꯌꯣꯅꯦ ꯃꯃꯤꯡꯗꯣ ꯑꯧꯊꯣꯔꯒꯤ
ꯍꯣꯏ ꯕꯨꯛ ꯀꯣꯚꯔꯁꯨ ꯑꯗꯨꯒ ꯃꯥꯒꯤ
ꯍꯣꯏ
ꯌꯨꯇ꯭ꯌꯨꯞ ꯆꯦꯅꯦꯜꯁꯨ ꯊꯔꯛꯑꯒꯦꯕꯀꯣ
ꯍꯣꯏ ꯍꯣꯏ
ꯑꯗꯨ ꯌꯦꯡꯉꯣ ꯌꯥꯕꯅꯦ ꯚꯤꯌꯨꯋꯔꯁ ꯀꯨꯝꯕꯁꯨ ꯌꯥꯝꯃꯅꯤ ꯚꯤꯌꯨꯔꯀꯨꯝꯕꯁꯨ ꯂꯥꯛ ꯃꯥꯒꯤꯗꯣ
ꯍꯣꯏ ꯍꯣꯏ ꯅꯣꯏ ꯒ꯭ꯌꯥꯟ ꯇꯥꯕ ꯅꯨꯡꯉꯥꯏꯕꯗ ꯑꯗꯨꯅꯦ ꯑꯩꯅ ꯄꯥ ꯈ꯭ꯋꯥꯏꯗꯒꯤ ꯄꯥꯝꯕꯁꯦ ꯍꯥꯏꯕꯗꯤ ꯃꯤ ꯃꯌꯥꯝ ꯂꯥꯛꯑꯦ ꯆꯥꯝꯃ ꯌꯥꯝ ꯂꯥꯛꯑꯦ ꯑꯗꯨ ꯑꯣꯏꯔꯁꯨ ꯀꯔꯤ ꯍꯥꯏꯁꯤꯔꯦ ꯑꯩꯈꯣꯏꯗ ꯆꯅꯥꯗꯔꯗꯤ ꯌꯥꯝ ꯂꯥꯛꯑꯦꯅ ꯅꯨꯡꯉꯥꯏ ꯇꯕꯗꯣ ꯃꯣꯏꯅ ꯇꯥꯛ ꯃꯣꯏꯅ ꯇꯥꯛꯄ ꯃꯑꯣꯡꯗꯣ ꯄꯥꯝꯗꯕ ꯃꯤꯌꯥꯝ ꯂꯩꯥꯌꯦꯅ
ꯍꯣꯏ ꯍꯧꯖꯤꯛꯁꯦ ꯒ꯭ꯌꯥꯟ ꯇꯥꯗ꯭ꯔꯒ ꯁꯣꯠꯇꯔꯤꯛ ꯀꯣꯝ ꯂꯥꯛ ꯑꯃ ꯐꯥꯕꯗꯣ ꯌꯥꯝꯃꯦꯕ ꯑꯗꯨꯗꯅꯤ ꯑꯗꯨꯅꯗꯤ ꯏꯁꯁ ꯑꯗꯨꯅꯗꯤ ꯌꯥꯔꯣꯏꯕ ꯃꯦꯟꯗꯗꯤ ꯌꯥꯔꯣꯏꯕ ꯑꯗꯨ ꯀꯣ
ꯍꯣꯏ ꯍꯣꯏ
ꯃꯦꯟ ꯄꯦꯄꯔ ꯊꯥꯕ ꯀꯥꯟꯗ ꯑꯗꯨꯅꯗꯤ ꯌꯥꯔꯣꯏꯕ
ꯑꯣ
ꯄꯔ‌ꯦꯂꯤꯝꯁ ꯀꯨꯀꯨꯝꯕꯗꯤ ꯑꯗꯨꯝ ꯐꯥꯎꯕ ꯌꯥꯏ ꯀꯣꯃꯨꯂꯥ ꯐꯥꯎꯔꯒ ꯅꯠꯇ꯭ꯔꯒ ꯁꯣꯇ꯭ꯔꯤꯛ ꯑꯗꯨ ꯃꯦꯟ ꯃꯦꯟ ꯄꯦꯄꯔ ꯊꯥꯕ ꯀꯥꯟꯗꯗꯤ ꯑꯗꯨꯗꯗꯤ ꯌꯥꯔꯣꯏꯕꯀꯣ
ꯑꯣ ꯑꯣ ꯑꯣ ꯁꯔꯀꯔꯥꯞ ꯁꯨꯞꯄ ꯑꯣ